ꯑꯣ ꯍꯥꯎ
ꯑꯣ
ꯀꯔꯝ ꯀꯔ ꯑꯧ ꯀꯔꯝ ꯀꯔꯝ ꯂꯦꯜꯂꯤꯒꯦ ꯅꯦꯍꯦ ꯅꯪꯕꯣ
ꯑꯦꯁ ꯇꯥꯎ ꯑꯩꯁꯦ ꯀꯩꯅꯣꯁꯦ ꯉꯔꯥꯡꯗꯥꯥꯡꯁꯦ ꯑꯩꯈꯣꯏꯒꯤ ꯌꯣꯡꯆꯥꯛ ꯏꯔꯣꯝꯕꯗꯣ ꯑꯩꯈꯣꯏ ꯄꯥꯖꯅ ꯐꯨꯖꯟꯈ꯭ꯔꯦꯕꯀꯣ
ꯑꯧ ꯑꯧ
ꯑꯗꯨꯅ ꯉꯁꯤ ꯑꯌꯨꯛꯀꯤ ꯑꯩꯈꯣꯏꯒꯤ ꯑꯃꯥꯡꯁꯪ ꯆꯪꯕꯁꯤꯗ ꯑꯩꯈꯣꯏꯒꯤ ꯈꯤꯇꯪ ꯀꯨꯏꯅ ꯂꯩꯔꯤꯌꯦ ꯍꯥꯏꯗꯤ ꯑꯩꯈꯣꯏꯒꯤ ꯉꯔꯥꯡꯒꯤ ꯃꯍꯥꯎꯗꯣ ꯑꯩꯈꯣꯏ ꯉꯁꯤꯁꯨ ꯃꯅꯝ ꯑꯣꯏꯅ ꯂꯧꯕ ꯌꯥꯏꯗꯅ ꯑꯌꯨꯛꯇ
ꯑꯥ ꯑꯥ ꯑꯍꯜ ꯂꯃꯟꯅꯁꯨ ꯍꯥꯏꯅꯩꯗꯅ ꯑꯍꯜ ꯂꯃꯟꯅꯁꯨ ꯍꯥꯏꯅꯩꯗꯅ ꯑꯩꯈꯣꯏꯒꯤ ꯑꯅꯤꯔꯛ ꯍꯥꯎꯕ ꯀꯔꯤꯅꯣ ꯍꯥꯏꯔ ꯀꯥꯟꯗ ꯑꯩꯈꯣꯏꯒꯤ ꯄꯥꯛꯈꯣꯡꯒ ꯆꯟꯅꯅꯕ ꯃꯇꯝꯁꯤꯗ ꯑꯩꯈꯣꯏꯒꯤ ꯌꯣꯡꯆꯥꯛꯁꯦ ꯑꯗꯨꯝ ꯆꯠꯅꯩꯌꯦꯅ ꯍꯥꯏꯇꯥꯔꯦꯅꯦ ꯃꯥꯅꯦ ꯃꯥꯅꯦ ꯏꯇꯥꯎꯅ ꯍꯧꯖꯤꯛꯃꯛ ꯇꯧꯔꯤꯕꯁꯤꯅꯦ ꯑꯗꯨ ꯍꯥꯏꯅꯔꯤ
ꯑꯗꯨꯗ ꯏꯇꯥꯎꯣ ꯁꯤꯖꯦ ꯑꯩꯈꯣꯏꯒꯤ ꯑꯅꯤꯔꯛ ꯈꯥꯎꯕ ꯍꯥꯏꯗꯅ ꯑꯩꯈꯣꯏ ꯏꯇꯥꯎꯅ ꯄꯟꯕꯤꯔꯤꯗꯅꯀꯣ ꯃꯁꯤ ꯑꯩꯒꯤ ꯑꯣꯏꯅꯗꯤ ꯇꯁꯦꯡꯅ ꯌꯥꯖꯅꯤꯡꯗꯦꯕꯀꯣ ꯍꯥꯏꯗꯤ ꯑꯩ ꯑꯣꯏꯅꯗꯤ ꯑꯩꯈꯣꯏꯒꯤ ꯉꯔꯥꯡ ꯆꯥꯈꯤꯕ ꯌꯣꯡꯆꯥꯛꯁꯤ ꯑꯩꯈꯣꯏ ꯉꯁꯤ ꯑꯌꯨꯛꯇ ꯍꯥꯏꯐꯦꯠꯇꯪ ꯑꯩꯈꯣꯏꯒꯤ ꯍꯛꯆꯥꯡꯗꯒꯤ ꯈꯔ ꯈꯥꯏꯗꯣꯛꯑꯕ ꯃꯇꯨꯡꯁꯤꯗ
ꯎꯝ ꯎꯝ
ꯑꯗꯨꯗꯒꯤ ꯑꯃꯨꯛ ꯅꯣꯡꯃꯒꯤ ꯃꯆꯤꯠ ꯃꯆꯤꯠ ꯃꯆꯤꯠ ꯃꯆꯤꯠ ꯈꯥꯏꯗꯣꯛꯄ ꯍꯥꯏꯇꯥꯔꯦꯅꯦꯀꯣ
ꯑꯗꯨ ꯑꯣꯏꯇꯥꯔꯒꯗꯤ ꯑꯅꯤ ꯍꯥꯎꯒꯗꯧꯗꯣ ꯑꯍꯨꯝꯂꯛ ꯃꯔꯤꯔꯛ ꯍꯥꯎꯕ ꯌꯥꯔꯦꯗꯅ ꯃꯅꯝꯗꯣ
ꯑꯥ ꯃꯥꯅꯤ ꯃꯥꯅꯤ ꯑꯗꯨ ꯑꯩꯅ ꯍꯥꯏꯐꯦꯠ ꯇꯥꯕꯗ ꯑꯩꯈꯣꯏꯒꯤ ꯑꯥ ꯍꯧꯖꯤꯛꯀꯥꯟ ꯁꯥꯏꯟꯇꯤꯁꯁꯤꯡꯅ ꯍꯥꯏꯗꯤ ꯀꯟꯅ ꯊꯤꯖꯜꯂꯤꯅꯕꯨ ꯍꯥꯏꯕꯅꯦ ꯑꯩꯈꯣꯏꯒꯤ ꯌꯣꯡꯆꯥꯛꯁꯦ ꯌꯣꯡꯆꯥꯛꯀꯤ ꯃꯅꯝꯁꯦ ꯑꯩꯈꯣꯏꯒꯤ ꯀꯩꯗꯧꯒꯦ ꯍꯥꯏꯔ ꯀꯥꯟꯁꯤꯗ ꯑꯩꯈꯣꯏꯒꯤ ꯕꯣꯝ ꯑꯣꯏꯅ ꯁꯦꯝꯕ ꯀꯥꯟꯗ ꯑꯩꯈꯣꯏꯒꯤ ꯅ꯭ꯌꯨꯀ꯭ꯂꯤꯌꯔ ꯕꯣꯝꯗꯒꯤ ꯍꯦꯟꯅ ꯁꯥꯊꯤꯅ ꯍꯥꯏꯗꯤ ꯀꯅꯅꯦꯕꯨ ꯀꯥꯟꯅ ꯇꯥꯔꯤ
ꯑꯣ ꯑꯗ ꯑꯗ ꯏꯇꯥꯎ ꯃꯁꯤ ꯃꯁꯤꯒꯤ ꯋꯥꯐꯝꯁꯦ ꯑꯩꯈꯣꯏꯒꯤ ꯑ ꯀꯔꯤ ꯍꯥꯏꯅꯤ ꯑꯩꯈꯣꯏꯒꯤ ꯌꯨꯇ꯭ꯨꯕꯇꯒ ꯑꯩꯈꯣꯏꯒꯤ ꯌꯥꯝꯅ ꯆꯥꯕꯗ ꯑꯩꯈꯣꯏꯒꯤ ꯌꯥꯝꯅ ꯐꯕ ꯑꯩꯈꯣꯏꯒꯤ ꯏꯆꯦ ꯆꯥꯕꯗ ꯉꯥꯎꯖꯩꯁꯦ ꯑꯩꯈꯣꯏꯒꯤ ꯌꯣꯡꯆꯥꯛ ꯑꯩꯈꯣꯏꯒꯤ ꯆꯥꯝꯃꯒꯁꯦ ꯑꯗꯨꯝ ꯀꯩꯁꯨ ꯂꯩꯇꯕꯣꯏ ꯑꯗꯨꯝ ꯆꯥꯁꯟꯕꯁꯦ ꯃꯁꯤ ꯃꯥꯒ ꯍꯥꯏ ꯍꯥꯏꯐꯦꯠꯇꯪ ꯇꯥꯟꯅꯔꯒꯗꯤ ꯑꯩꯈꯣꯏꯒꯤ ꯕꯣꯝꯁꯤ ꯀꯔꯝꯍꯥꯏꯅ ꯁꯥꯒꯅꯤ ꯍꯥꯏꯕꯒꯤ ꯍꯥꯏꯐꯦꯠ ꯆꯥꯎꯔꯥꯛꯄ ꯋꯥꯈꯜꯂꯣꯟ ꯑꯃꯗꯤ ꯐꯪꯒꯗ꯭ꯔꯥ ꯍꯥꯏꯅ ꯈꯜꯂꯤꯕꯀꯣ
ꯑꯣ ꯑꯣ ꯑꯗꯨꯗꯨꯅꯦ ꯑꯗꯨ ꯍꯧꯖꯤꯛ ꯑꯃꯦꯔꯤꯀꯥꯒꯤ ꯑꯩꯈꯣꯏꯒꯤ ꯆꯥꯎꯈꯠ ꯆꯥꯎꯈꯠꯂꯕ ꯑꯩꯈꯣꯏꯒꯤ ꯏꯟꯁꯇꯤꯇ꯭ꯌꯨꯠ ꯑꯩꯈꯣꯏꯒꯤ ꯑꯦꯝ ꯑꯥꯏ ꯇꯤ ꯀꯥꯏꯅ ꯂꯩꯕꯁꯤꯗ ꯑꯩꯈꯣꯏꯒꯤ ꯍꯧꯖꯤꯛꯁꯦ ꯆꯥꯛꯁꯦ ꯐꯖꯅ ꯑꯦꯛꯁꯄꯔꯤꯟ ꯇꯧꯅꯒꯤꯅ ꯍꯥꯏꯌꯦꯅ ꯇꯥꯖꯕ ꯑꯩꯅ ꯍꯥꯏꯗꯤ ꯃꯇꯝ ꯈꯔꯒꯤ ꯃꯇꯨꯡꯗꯗꯤ ꯍꯥꯏꯗꯤ ꯑꯩꯈꯣꯏꯒꯤ ꯂꯤꯇꯔ ꯕꯣꯝ ꯍꯥꯏꯖꯤꯗꯤ ꯑꯩꯈꯣꯏꯒꯤ ꯍꯥꯏꯗꯤ ꯍꯛꯆꯥꯡꯗ ꯑꯩꯈꯣꯏꯒꯤ ꯀꯦꯟꯁꯔꯒꯨꯝꯕ ꯀꯔꯤꯒꯨꯝꯕ ꯅꯥꯍꯟꯕ ꯈꯣꯠꯍꯟꯕ ꯇꯧꯕꯗꯨꯅꯤ ꯑꯗꯨꯒ ꯑꯈꯣꯏꯒꯤ ꯌꯣꯡꯆꯥꯛꯀꯤ ꯕꯣꯝꯖꯤꯗꯤ ꯑꯩꯈꯣꯏꯒꯤ ꯃꯤꯗ ꯈꯛꯇꯪ ꯏꯐꯦꯛ ꯄꯥꯟꯕ ꯍꯥꯏꯇꯥꯔꯦꯅꯦ ꯑꯗꯨꯗꯨꯅ ꯑꯗꯨꯒꯤ ꯀꯥꯟꯅꯕꯗꯣ ꯂꯩꯕꯅꯤꯅ ꯍꯧꯖꯤꯛꯁꯦ ꯑꯩꯈꯣꯏꯒꯤ ꯌꯣꯡꯆꯥꯛꯁꯦ ꯀꯥꯟꯅ ꯑꯦꯛꯁꯄꯤꯔꯤꯃꯦꯟ ꯇꯧꯅꯔꯤꯅ ꯇꯥꯖꯕ ꯑꯗꯨꯗ ꯑꯩꯈꯣꯏꯒꯤ ꯏꯇꯥꯎꯒꯤꯁꯨ ꯍꯥꯏꯗꯤ ꯑꯐ ꯐꯠꯇ ꯈꯤꯇꯪ ꯐꯣꯡꯗꯣꯛꯄꯤꯔꯝꯃꯣꯅꯦ ꯁꯤꯒꯤ ꯃꯇꯥꯡꯁꯤꯗ
ꯃꯁꯤꯒꯤ ꯋꯥꯔꯤꯁꯦ ꯍꯣꯏ ꯌꯥꯝꯅꯕꯨꯗꯤ ꯐꯩ ꯍꯥꯏꯗꯤ ꯑꯩꯈꯣꯏꯒꯤ ꯕꯣꯝ ꯑꯃ ꯁꯥꯔꯛ ꯄꯥ ꯍꯥꯏꯕꯁꯤ ꯑꯩꯈꯣꯏꯒꯤ ꯂꯝ ꯑꯃꯅ ꯁꯥꯔꯛꯄ ꯀꯥꯟꯗ ꯂꯝ ꯑꯃꯅ ꯀꯤꯗꯣꯔꯤꯕꯅꯦꯕꯀꯣ ꯑꯗꯨꯕꯨ ꯑꯩꯅ ꯊꯥꯡꯉꯩ ꯁꯦꯡꯅ ꯍꯥꯏꯔꯕꯗ ꯃꯁꯤ ꯑꯩꯈꯣꯏꯒꯤ ꯃꯅꯤ ꯄꯨꯔꯗꯗꯤ ꯀꯌꯥ ꯆꯠꯅꯒꯗꯧꯕ ꯃꯥꯟꯗꯦ ꯍꯥꯏꯕꯗꯤ ꯑꯩꯈꯣꯏꯒꯤ ꯃꯅꯝ ꯑꯁꯤ ꯑꯩꯈꯣꯏꯒꯤ ꯑꯗꯨꯝ ꯇꯣꯏꯅ ꯑꯉꯥꯡ ꯑꯣꯏꯔꯤꯉꯩ ꯀꯥꯟꯗꯒꯤ ꯑꯗꯨꯝ ꯊꯦꯡꯅꯔꯒ ꯂꯥꯛꯑꯕꯅꯦꯕꯀꯣ
ꯑ ꯃꯥꯅꯦ ꯃꯥ
ꯑꯗꯨꯅ ꯍꯥꯏꯗꯤ ꯃꯅꯝꯁꯤꯅ ꯑꯩꯈꯣꯏꯗꯗꯗꯤ ꯊꯣꯏꯗꯣꯛꯅ ꯑꯀꯥꯏꯕ ꯄꯤꯒꯗꯧꯕꯗꯤ ꯃꯥꯟꯗꯦ ꯑꯗꯨꯕꯨ ꯍꯣꯏ ꯑꯇꯣꯞꯄ ꯂꯩꯕꯥꯛꯀꯤ ꯑꯣꯏꯔꯒꯕꯨꯗꯤ ꯍꯣꯏ ꯑꯩꯈꯣꯏꯒꯤ ꯃꯤꯄꯥꯏꯅꯤꯡꯉꯥꯏꯕꯨꯗꯤ ꯑꯣꯏꯀꯣ ꯃꯅꯤꯄꯨꯔꯒꯤ ꯑꯣꯏꯅꯗꯤ ꯑꯩꯈꯣꯏ ꯊꯣꯏꯗꯣꯛꯅ ꯋꯥꯔꯨꯕꯒꯤ ꯃꯊꯧ ꯇꯥꯗꯕ꯭ꯔꯥ ꯍꯥꯏꯅ ꯈꯟ
ꯑꯗꯨꯅꯦ ꯑꯩ ꯑꯩꯁꯨ ꯑꯗꯨ ꯌꯥꯝ ꯀꯟꯅ ꯈꯟꯖꯔꯝꯕꯅꯤ ꯍꯧꯖꯤꯛ ꯍꯥꯏꯗꯤ ꯑꯩꯈꯣꯏꯒꯤ ꯑꯩꯈꯣꯏꯒꯤ ꯊꯥꯏꯅꯗꯒꯤ ꯍꯥꯏꯅꯩꯗꯅ ꯍꯥꯏꯗꯤ ꯋꯔꯥꯜ ꯋꯥꯔ ꯋꯥꯟ ꯇꯨꯗ ꯑꯩꯈꯣꯏꯒꯤ ꯅꯣꯡꯃꯩꯕꯣꯝꯅ ꯇꯧꯅꯔꯝꯕꯖꯦ ꯑꯩꯈꯣꯏꯒꯤ ꯊꯔꯠ ꯋꯥꯔꯜ ꯋꯥꯔ ꯂꯥꯛꯄ ꯃꯇꯝꯗ ꯑꯩꯈꯣꯏꯒꯤ ꯅ꯭ꯌꯨꯀ꯭ꯌꯔ ꯕꯣꯝꯅ ꯇꯧꯒꯅꯤꯅ ꯑꯗꯨꯃꯥꯏꯅ ꯍꯥꯏꯐꯦꯠ ꯍꯥꯏꯅꯕꯗꯣ ꯑꯩꯈꯣꯏꯒꯤ ꯅ꯭ꯌꯨꯀ꯭ꯂꯤꯌꯔ ꯕꯣꯝꯒꯤ ꯃꯍꯨꯠꯇ ꯑꯩꯈꯣꯏ ꯍꯧꯖꯤꯛ ꯌꯣꯡꯆꯥꯛꯀꯤ ꯕꯣꯝ ꯑꯣꯏꯅ ꯁꯥꯟꯅꯔꯛꯑꯕꯅꯤꯅ ꯑꯩꯈꯣꯏꯒꯤ ꯄ꯭ꯔꯤꯊꯤꯕꯤꯁꯤꯗ ꯂꯩꯔꯤꯕ ꯃꯤ ꯃꯌꯥꯝꯖꯦ ꯑꯩꯈꯣꯏꯒꯤ ꯀꯔꯤꯒꯨꯝꯕ ꯍꯥꯏꯗꯤ ꯋꯥꯔꯜ ꯋꯥꯔ ꯊ꯭ꯔꯤꯖꯤꯅ ꯊꯣꯛꯂꯛꯄ ꯇꯥꯔꯒꯖꯨ ꯑꯩꯈꯣꯏꯒꯤ ꯄ꯭ꯔꯤꯊꯤꯕꯤꯗ ꯂꯩꯔꯤꯕ ꯃꯤ ꯃꯌꯥꯝꯁꯦ ꯍꯥꯏꯗꯤ ꯂꯣꯏ ꯁꯤꯒꯤ ꯇꯥꯔꯒꯁꯨ ꯑꯩꯈꯣꯏꯒꯤ ꯃꯅꯤ ꯄꯨꯔꯗꯗꯤ ꯑꯩꯈꯣꯏꯒꯤ ꯕꯣꯝꯁꯦ ꯆꯪꯉꯣꯏꯅ ꯈꯟꯖꯩ ꯍꯥꯏꯇꯥꯔꯦ
ꯃꯥꯅꯦ ꯃꯥꯅꯦ ꯑꯗꯨꯒ ꯏꯇꯥꯎꯍꯣꯏꯒꯤ ꯃꯅꯤꯡꯗ ꯑꯩꯈꯣꯏꯒꯤ ꯈꯣꯡꯉꯤꯕ ꯍꯨꯏꯗꯣ ꯑꯩꯈꯣꯏꯒꯤ ꯀꯔꯤ ꯑꯩꯈꯣꯏꯒꯤ ꯇꯥꯎꯅ ꯍꯥꯏꯕ ꯁꯥ ꯃꯄꯨꯡ ꯃꯄꯨꯡ ꯄꯤꯖꯩ ꯍꯥꯏꯕ ꯍꯨꯏꯗꯣ ꯑꯣꯏꯗꯣꯏꯔꯥ
ꯑꯥ ꯃꯥꯅꯦ ꯃꯥꯅꯦ ꯍꯥꯏꯗꯤ ꯍꯧꯖꯤꯛꯇꯒꯖꯨ ꯍꯧꯖꯤꯛꯇ ꯑꯩ ꯏꯔꯣꯏ ꯃꯄꯨꯝꯕ ꯑꯃ ꯇꯥꯎꯔ ꯄꯤꯖꯒꯤꯕꯗ ꯉꯥꯏꯔꯤꯌꯦ
ꯑꯣ ꯍꯣꯏ ꯃꯥꯅꯤ ꯃꯥꯅꯤ ꯅꯤꯡꯁꯤꯡꯉꯦ ꯅꯤꯡꯁꯤꯡꯉꯦ ꯑꯩꯈꯣꯏꯒꯤ ꯅ꯭ꯌꯨꯔ ꯅꯨꯃꯤꯠ ꯏꯇꯥꯈꯣꯏꯒꯤ ꯏꯇꯥꯎꯅ ꯍꯥꯏꯕ ꯑꯩꯈꯣꯏꯒꯤ ꯌꯦꯟꯒ ꯑꯩꯈꯣꯏꯅ ꯑꯊꯣꯡꯕ ꯊꯥꯕ ꯀꯥꯟꯗ ꯑꯦ ꯃꯥꯗꯤ ꯃꯄꯨꯝ ꯇꯗꯤ ꯆꯥꯗꯕꯅꯤ ꯁꯥ ꯉꯥ ꯅꯠꯇꯗꯤ ꯃꯥꯗꯤ ꯀꯔꯤꯝ ꯆꯥꯔꯣꯏꯒ ꯍꯥꯏꯔꯝꯕ ꯑꯗꯨꯒ ꯑꯩꯈꯣꯏꯒꯤ ꯅꯣꯡꯉꯥꯜꯂꯝꯗꯥꯏ ꯃꯨꯁꯤ ꯃꯨꯁꯤ ꯉꯥꯜꯂꯛꯄꯗꯨꯗ ꯑꯩꯈꯣꯏꯒꯤ ꯊꯤ ꯆꯥ ꯂꯩꯔꯝꯕ ꯍꯨꯏꯗꯣ ꯑꯣꯏꯗꯣꯏꯅꯤꯀꯣ
ꯑ ꯑꯗꯨꯃꯛꯇꯤ ꯍꯥꯏꯕꯗꯤ ꯐꯖꯗ꯭ꯔꯦ ꯑꯩꯈꯣꯏꯒꯤ ꯀꯥꯟꯅꯕ ꯌꯥꯎꯕ ꯍꯥꯏꯇꯥꯔꯦꯅꯦ ꯑꯩꯈꯣꯏꯒꯤ ꯉꯁꯥꯏꯒꯤ ꯄꯣꯠꯁꯛꯇꯨꯗ ꯑꯗꯨꯗꯨꯅ ꯀꯥꯟꯅꯕꯗꯣ ꯍꯥꯏꯗꯤ ꯍꯨꯏ ꯑꯖꯤꯗꯤ ꯑꯩꯈꯣꯏꯒꯤ ꯃꯣꯏꯒꯤ ꯃꯅꯥꯇꯣꯟꯁꯤꯗ ꯑꯩꯈꯣꯏꯒꯤ ꯇꯣꯞ ꯇꯣꯞꯄ ꯍꯥꯏꯗꯤ ꯈꯟꯗꯣꯛꯄ ꯉꯝꯕꯒꯤ ꯍꯥꯏꯗꯤ ꯑꯥ ꯑ ꯀꯩꯅꯣꯝꯒ ꯌꯥꯎꯔꯤ ꯍꯥꯏꯇꯥꯔꯦꯅꯦ ꯑꯩꯈꯣꯏꯒꯤ ꯄꯥꯋꯔ ꯍꯥꯏꯒꯗ꯭ꯔꯥ ꯑꯗꯨꯗꯨꯅ ꯑꯩꯈꯣꯏꯒꯤ ꯀꯥꯟꯅꯕꯁꯦ ꯈꯤꯇꯪ ꯃꯅꯝ ꯅꯝꯕ ꯃꯇꯝꯗ ꯑꯩꯈꯣꯏꯒꯤ ꯆꯪꯁꯤꯜꯂꯒ ꯆꯥꯒꯤꯕꯅꯦ ꯍꯥꯏ ꯇꯥꯔꯦꯅꯦ ꯑꯗꯨꯗꯨꯅ ꯑꯗꯨꯃꯛꯇꯤ ꯍꯥꯏꯕꯗꯣ ꯍꯥꯏꯕꯗꯤ ꯐꯖꯗꯕ ꯍꯥꯏꯒꯗꯣꯏꯔꯥ ꯀꯔꯤ ꯍꯥꯏꯒꯗꯣꯏꯅꯣ ꯑꯗꯨꯃꯥꯏꯅ ꯍꯥ ꯍꯥ ꯊꯝꯖꯔꯒꯦꯅ ꯍꯥꯏꯇꯥꯔꯦ
ꯑꯥ ꯑꯣ ꯏꯇꯥꯎꯗꯤ ꯉꯁꯤꯒꯤ ꯆꯥꯛ ꯏꯟꯁꯥꯡꯒꯥꯗꯤ ꯆꯥꯕꯤꯔꯕ꯭ꯔꯥ
ꯑꯧ ꯆꯥꯛ ꯏꯟꯖꯥꯡꯁꯦ ꯍꯨꯖꯤꯠꯇ ꯎꯅꯕꯗ ꯉꯥꯏꯔꯤꯌꯦ
ꯀꯔꯤ ꯀꯔꯤ ꯃꯊꯦꯜ ꯍꯣꯠꯅꯕꯤꯔꯒꯦ
ꯑ ꯏꯇꯥꯎꯅ ꯍꯧꯖꯤꯛꯇ ꯍꯥꯏꯕꯤꯒꯤꯕ ꯑꯗꯨꯃꯥꯏꯅ ꯑꯩꯖꯨ ꯑꯥ ꯑꯩ ꯉꯁꯥꯏ ꯍꯥꯏꯖꯒꯤꯕꯗꯣ ꯍꯧꯖꯤꯛꯀꯥꯟꯖꯦ ꯅ꯭ꯌꯨꯀ꯭ꯌꯔ ꯕꯣꯝꯖꯦ ꯀꯟꯅ ꯇꯦꯁ ꯇꯧꯈꯠꯅꯔꯤꯕꯅꯤꯅ ꯑꯥ ꯍꯥꯏꯗꯤ ꯌꯣꯡꯆꯥꯛꯀꯤ ꯕꯣꯝꯖꯦ ꯀꯟꯅ ꯇꯦꯁ ꯇꯧꯈꯠꯅꯔꯤ ꯕꯅꯤꯅ ꯑꯗꯨꯗꯨꯅ ꯌꯣꯡꯆꯥꯛꯁꯦ ꯑꯩꯈꯣꯏꯒꯤ ꯑ ꯈꯔ ꯆꯥꯕ ꯇꯝꯍꯧ ꯇꯥꯔꯒꯗꯤ ꯑꯩꯈꯣꯏꯒꯤ ꯍꯌꯦꯡ ꯑ ꯌꯣꯡꯆꯥꯛꯀꯤ ꯕꯣꯡꯒꯤ ꯋꯥꯔ ꯂꯥꯛꯄ ꯃꯇꯝꯗ ꯑꯩꯈꯣꯏꯒꯤ ꯆꯥꯡꯁꯤꯗ ꯍꯥꯏꯗꯤ ꯆꯪꯗꯅꯕ ꯑꯩꯈꯣꯏꯒꯤ ꯚꯦꯛꯁꯤꯟ ꯀꯥꯞꯄꯗꯧꯅ ꯑꯗꯨꯃꯥꯏꯟ ꯇꯧꯗꯅ ꯌꯣꯡꯆꯥꯛ ꯂꯤꯁꯤꯡ ꯑꯃꯃꯨꯛ ꯀꯔꯤꯃꯨꯛ ꯑꯗꯨꯗꯣ ꯍꯦꯛꯇ ꯑꯩꯈꯣꯏꯒꯤ ꯄꯨꯨꯡ ꯇꯥꯃꯨꯛ ꯇꯥꯎꯁꯜꯂꯒ ꯆꯥꯁꯟꯕꯗꯣ ꯍꯥꯏꯇꯥꯔꯦꯅꯦ
ꯑꯣ ꯑꯣ ꯑꯗꯣ ꯏꯇꯥꯎꯁꯦ ꯍꯣꯏ ꯍꯣꯏ ꯏꯟꯖꯥꯡ ꯅꯥꯄꯤ ꯅꯠꯇꯕ ꯑꯩꯈꯣꯏ ꯁꯥ ꯉꯥꯒꯗꯤ ꯆꯥꯕꯤꯗꯕ꯭ꯔꯣ ꯏꯇꯥꯎꯁꯤꯕꯣ
ꯑ ꯁꯥ ꯉꯥꯁꯦ ꯍꯧꯖꯤꯛꯃꯛꯀꯤ ꯑꯣꯏꯅꯗꯤ ꯑꯩꯗꯣ ꯌꯣꯡꯆꯥꯛ ꯇꯣꯏꯅ ꯃꯥꯏ ꯑꯣꯟꯖꯟꯅꯤꯡꯗꯦ ꯍꯥꯏꯇꯥꯔꯦꯅꯦ ꯏꯇꯥ
ꯎꯝ ꯍꯥꯏꯗꯤ ꯑꯩꯈꯣꯏ ꯏꯇꯥꯎꯖꯦ ꯍꯦꯛ ꯌꯦꯡꯕ ꯀꯥꯟꯗ ꯑꯩꯈꯣꯏꯒꯤ ꯑꯩꯈꯣꯏꯒꯤ ꯆꯌꯥꯡ ꯆꯗꯠꯅꯕ ꯍꯥꯏꯒꯗ꯭ꯔꯥ ꯍꯦꯛ ꯌꯦꯡꯕ ꯀꯥꯟꯗ ꯑꯩꯈꯣꯏꯒꯤ ꯁꯔꯨ ꯄꯣꯂꯥꯡꯅ ꯍꯥꯟꯅ ꯆꯣꯡꯊꯣꯔꯛꯄ ꯍꯥꯏꯇꯥꯔꯦ ꯑꯩꯈꯣꯏ ꯇꯥꯎꯟ ꯌꯦꯡꯕꯗ ꯃꯁꯤ ꯑꯩꯈꯣꯏ ꯁꯨꯝ ꯆꯥꯕ ꯊꯛꯇꯕꯩꯔꯥꯅ ꯁꯨꯝ ꯈꯟꯕꯀꯣ
ꯑꯥ ꯑꯗꯨꯃꯛꯁꯨ ꯍꯥꯏꯕ ꯌꯥꯗꯦ ꯍꯥꯏꯗꯤ ꯍꯧꯖꯤꯛꯀꯥꯟꯁꯦ ꯆꯠꯅꯕꯤ ꯑꯣꯏꯅ ꯍꯥꯏꯇꯥꯔꯦꯅꯦ ꯑꯩꯈꯣꯏꯒꯤ ꯊꯥꯏꯅꯒꯤ ꯑꯥ ꯑꯈꯣꯏꯒꯤ ꯁꯥꯏꯟꯁꯀꯤ ꯂꯥꯏꯔꯤꯛꯇꯒ ꯌꯥꯎꯕ ꯑꯈꯣꯏꯒꯤ ꯀꯥꯁꯤꯌꯣꯀꯔꯒꯥꯏꯅ ꯍꯥꯏꯕ ꯂꯩꯅꯥ ꯃꯈꯜ ꯃꯈꯟꯗꯣ ꯑꯗꯨꯗꯣ ꯍꯧꯖꯤꯛꯀꯥꯟꯗꯤ ꯐꯦꯁꯟ ꯑꯣꯏꯅ ꯇꯧꯅꯔꯛꯑꯦꯅ ꯍꯥꯏꯇꯥꯔꯦꯅꯦ ꯍꯥꯏꯗꯤ ꯌꯥꯡ ꯀꯪꯕ ꯑꯗꯒꯤ ꯈꯅꯥꯎꯒꯁꯦ ꯈꯔ ꯌꯥꯝꯅ ꯀꯣꯝꯊꯣꯛ ꯇꯥꯔꯒꯗꯤ ꯑꯩꯈꯣꯏꯒꯤ ꯑꯈꯣꯏꯒꯤ ꯗꯗꯥꯝ ꯗꯗꯥꯝ ꯑꯦꯄꯜ ꯍꯥꯏꯕ꯭ꯔꯥ ꯀꯩꯅꯣꯝꯒꯁꯨ ꯍꯥꯏꯅꯩꯗꯅ ꯃꯌꯥꯝꯅ
ꯍꯣꯏ ꯍꯣꯏ ꯑꯩꯈꯣꯏꯒꯤ ꯈꯅꯥꯎꯗ ꯑꯩꯈꯣꯏ ꯌꯣꯡꯆꯥꯛ ꯃꯔꯨ ꯌꯥꯎꯕꯗꯣ
ꯑꯧ ꯑꯧ ꯑꯧ ꯑꯗꯨꯗꯣ ꯈꯔ ꯆꯥꯎꯊꯣꯛꯄꯗꯨꯅ ꯍꯥꯏꯗꯤ ꯅꯨꯄꯥ ꯊꯣꯛꯑꯦꯅ ꯈꯟꯅꯕꯅ ꯃꯔꯝ ꯑꯣꯏꯔꯒ ꯑꯈꯣꯏꯒꯤ ꯍꯨꯖꯤꯛꯁꯦ ꯊꯥꯏꯅꯉꯩꯒꯤ ꯐꯦꯁꯟ ꯍꯥꯏꯗꯤ ꯂꯥꯏꯅꯥꯗꯣ ꯑꯗꯨꯗꯣ ꯑꯈꯣꯏ ꯍꯨꯖꯤꯛꯀꯥꯟꯒꯤ ꯐꯦꯁꯟ ꯑꯣꯏꯅ ꯇꯧꯅꯔꯛꯑꯦ ꯍꯥꯏꯇꯥꯔꯦꯅꯦ ꯑꯗꯨꯗꯨꯅ ꯑꯩꯖꯨ ꯑꯗꯨꯒꯤ ꯑꯥ ꯀ꯭ꯂꯥꯁ ꯐꯣꯔꯗ ꯌꯥꯎꯒꯤꯕ ꯂꯥꯏꯔꯤꯛ ꯇꯨꯒꯤ ꯑꯗꯨꯒꯤ ꯐꯦꯁꯟ ꯑꯥ ꯐꯦꯁꯟꯃꯛꯇꯤ ꯍꯥꯏꯕ ꯌꯥꯗ꯭ꯔꯦ ꯑꯩꯈꯣꯏꯒꯤ ꯂꯥꯏꯅꯥꯗꯨꯅ ꯍꯥꯏꯗꯤ ꯏꯟꯁ꯭ꯋꯄꯌꯔ ꯇꯧꯔꯒ ꯑꯩꯖꯨ ꯍꯨꯖꯤꯛꯀꯥꯟ ꯐꯦꯁꯟ ꯑꯃ ꯑꯣꯏꯅ ꯄꯨꯊꯣꯛꯆꯕꯅꯦ ꯍꯥꯏꯇꯥꯔꯦꯅꯦ ꯑꯗꯨꯗꯨꯅ ꯆꯥꯕ ꯆꯥꯗꯕꯃꯛꯀꯤꯗꯤ ꯅꯠꯆꯗꯦ ꯑꯩꯈꯣꯏꯒꯤ ꯐꯦꯁꯟ ꯑꯣꯏꯅ ꯇꯧꯖꯕꯅꯦꯅ ꯍꯥꯏꯇꯥꯔꯦꯅꯦ꯫
ꯑꯣ ꯑ ꯏꯇꯥꯎꯁꯦ ꯑꯩꯈꯣꯏꯒꯤ ꯑ ꯑꯗꯨꯅ ꯑꯩꯈꯣꯏꯒꯤ ꯅꯣꯡꯂꯩ ꯅꯨꯡꯁꯤꯠ ꯁꯤꯠꯄ ꯀꯥꯟꯗꯗꯤ ꯑꯩꯈꯣꯏ ꯈꯤꯇꯪ ꯑꯥ ꯑꯩꯈꯣꯏꯒꯤ ꯈꯨꯗꯣꯡꯊꯤꯕ ꯃꯥꯏꯌꯣꯛꯅꯕ꯭ꯔꯥ ꯍꯥꯏꯕꯗꯤ ꯑꯩꯈꯣꯏꯒꯤꯥꯗꯣ ꯏꯁꯥꯗꯣ ꯄꯥꯔꯕꯅꯤꯅ ꯑꯩꯈꯣꯏ ꯅꯨꯡꯁꯤꯠꯄ ꯀꯥꯟꯗ ꯑꯩꯈꯣꯏꯒꯤ ꯄꯥꯏꯈꯤꯗ꯭ꯔꯥ ꯍꯥꯏꯕ ꯑꯩꯈꯣꯏꯒꯤ ꯄꯥꯏꯕꯒꯨꯝꯕꯗꯤ ꯂꯩꯕꯤꯕ꯭ꯔꯥ ꯅꯠꯇ꯭ꯔꯒ꯫ ꯅꯣꯡꯂꯩ ꯅꯨꯡꯁꯤꯠ ꯇꯧꯔꯛꯄ ꯀꯥꯟꯗ ꯑꯩꯈꯣꯏ ꯏꯇꯥꯎꯁꯤꯦ ꯑꯩꯈꯣꯏ ꯀꯗꯥꯏꯗ ꯂꯩꯕꯤꯒꯦ꯫ ꯀꯃꯥꯏ ꯀꯃꯥꯏꯅ ꯇꯧꯔꯒ ꯏꯁꯥꯁꯦ ꯉꯥꯛꯊꯣꯛꯄꯤꯒꯦ ꯍꯥꯏꯕꯗꯨ ꯈꯤꯇꯪ ꯍꯥꯏꯕꯤꯔꯝꯃꯣ꯫
ꯑ ꯑꯗꯨ ꯑꯗꯨꯒꯤꯁꯨ ꯀꯥꯟꯅꯕ ꯑꯃ ꯍꯥꯏꯖꯔꯛꯑꯒꯦ ꯍꯥꯏꯗꯤ ꯑꯩ ꯑꯩ ꯏꯇꯥꯎꯅ ꯍꯧꯖꯤꯛ ꯄꯜꯂꯛꯄꯁꯤꯗ ꯅꯤꯡꯁꯤꯡꯖꯔꯛꯑꯦ ꯍꯥꯏꯇꯥꯔꯦ꯫ ꯑꯩꯈꯣꯏꯒꯤ ꯑꯦꯔꯣꯄ꯭ꯂꯦꯟꯃꯛꯇꯤ ꯇꯣꯝꯕ ꯐꯪꯖꯗ꯭ꯔꯕꯅꯤꯅ꯫ ꯍꯥꯏꯗꯤ ꯑꯩꯈꯣꯏꯁꯦ ꯑꯩ ꯑꯩꯅ ꯇꯧꯖꯔꯤꯕꯁꯦ ꯀꯃꯥꯏꯅ ꯇꯧꯒꯦ ꯍꯥꯏꯔ ꯀꯥꯟꯁꯤꯗ ꯑꯩꯈꯣꯏꯒꯤ꯫ ꯈ꯭ꯋꯥꯡꯁꯤꯗ ꯑꯩꯈꯣꯏꯒꯤ ꯊꯧꯔꯤ ꯃꯆꯥ ꯑꯃꯅ ꯄꯨꯟꯕꯤꯔꯒꯀꯣ ꯅꯣꯡꯂꯩ ꯅꯨꯡꯁꯤꯠ ꯀꯟꯅ ꯍꯨꯝꯃꯛꯄꯁꯤꯗ ꯑꯩꯈꯣꯏꯒꯤ ꯉꯁꯥꯏꯒꯤ ꯅꯨꯡꯁꯤꯠ ꯁꯤꯠꯐꯝ ꯃꯥꯏꯀꯩꯔꯣꯝꯁꯤꯗ ꯂꯦꯞꯄꯤꯔꯒ ꯀꯣ ꯑꯗꯨꯝ ꯀꯥꯟꯗ ꯃꯁꯥ ꯃꯊꯟꯇ ꯄꯥꯏꯈꯠꯆꯔꯛꯑꯦ ꯍꯥꯏꯇꯥꯔꯦꯅꯦ꯫ ꯄꯥꯏꯈꯠꯆꯕꯁꯤꯗ ꯑꯩꯈꯣꯏꯒꯤ ꯑꯗꯨꯃꯥꯏꯅ ꯇꯧꯔꯒ ꯍꯥꯏꯗꯤ꯫ ꯑꯦꯔꯣꯄ꯭ꯂꯦꯟ ꯇꯣꯡꯕꯃꯥꯛ ꯐꯪꯗ ꯇꯥꯔꯒꯁꯨ ꯑꯩꯈꯣꯏꯒꯤ꯫ ꯑ ꯑꯦꯔꯣꯄ꯭ꯂꯦꯟ ꯇꯣꯡꯕꯒ ꯃꯥꯟꯅꯩꯅ ꯑꯗꯨꯃꯥꯏꯅ ꯈꯟꯖꯔꯒ ꯑꯗꯨꯒꯤ ꯋꯥꯈꯜꯂꯣꯟꯗꯨꯗꯒꯤꯁꯨ ꯑꯩꯁꯦ ꯍꯥꯏꯗꯤ ꯌꯥꯡꯁꯦ ꯀꯪꯅꯕ ꯍꯥꯏꯗꯤ ꯃꯌꯥꯝꯁꯤꯒꯤ ꯍꯥꯏꯗꯤ ꯉꯁꯥꯏꯒꯤ ꯂꯨꯝ ꯇꯥꯔꯒꯗꯤ ꯄꯥꯏꯈꯠꯂꯣꯏꯗꯣꯏꯅꯤꯗ
ꯍꯣꯏ ꯍꯣꯏ ꯃꯥꯅꯤ ꯃꯥꯅꯤ ꯏꯇꯥꯎꯁꯤ ꯑꯩꯈꯣꯏ ꯒꯤ ꯃꯃꯥꯡꯗ ꯑꯩꯈꯣꯏꯒꯤ ꯑꯦꯔꯣꯄ꯭ꯂꯦꯟ ꯌꯥꯝꯅ ꯇꯣꯡꯕ ꯄꯥꯝꯖꯃꯟꯗꯅ ꯑꯩꯈꯣꯏꯒꯤ꯫ ꯀꯪꯂꯥ ꯃꯃꯥꯡꯗ ꯈꯝꯃꯝꯕ ꯑꯩꯈꯣꯏꯒꯤ ꯖꯦꯠ ꯄ꯭ꯂꯦꯟꯗꯨ ꯑꯩꯈꯣꯏꯒꯤ ꯁꯣꯝꯅ ꯏꯇꯥꯎꯅ ꯃꯅꯨꯡꯗ ꯆꯪꯉꯨꯔꯒ ꯐꯣꯇꯣ ꯀꯥꯞꯄꯒ ꯑꯦꯔꯣꯄ꯭ꯂꯦꯟ ꯇꯣꯡ ꯎꯔꯦꯅ ꯊꯥꯒꯠꯂꯛꯄꯗ ꯑꯩꯈꯣꯏꯒꯤ ꯃꯌꯥꯝ ꯆꯪꯗꯅ ꯑꯩꯈꯣꯏꯒꯤ ꯨ ꯈꯣꯡꯒꯣꯏꯅꯈꯤꯕꯗꯣ ꯑꯗꯨ ꯏꯇꯥꯎ ꯑꯣꯏꯗꯣꯏꯔꯥ ꯀꯃꯥꯏ ꯇꯧꯅꯣ꯫
ꯑꯥ ꯑꯗꯨꯃꯥꯛꯇꯤ ꯑꯩ ꯑꯩ ꯏꯁꯥꯃꯛꯇꯤ ꯅꯠꯇ꯭ꯔꯦ ꯑꯗꯨꯕꯨ ꯑꯩꯈꯣꯏꯒꯤ ꯂꯩꯀꯥꯏꯗꯒꯤ ꯑꯉꯥꯡ ꯑꯃꯅꯦ ꯑꯗꯣ ꯑꯗꯨ ꯆꯠꯄꯗꯤ ꯌꯥꯎꯃꯤꯟꯅꯩ ꯍꯥꯏꯇꯥꯔꯦꯅꯦ꯫ ꯐꯣꯇꯣ ꯀꯥꯞꯄꯤꯗꯨꯅ ꯑꯩꯅ ꯑꯣꯏꯕ ꯑꯗꯨꯗꯨꯒ ꯇꯣꯡꯉꯤꯗꯨꯅ ꯃꯥꯅ ꯑꯣꯏꯕ ꯑꯗꯨ ꯑ ꯃꯌꯥꯝ ꯈꯣꯏ ꯈꯣꯏ ꯈꯣꯡꯒꯣꯏꯅꯕꯗꯨꯗꯗꯤ ꯑꯩ ꯏꯁꯥꯃꯛꯇꯤ ꯌꯥꯎꯖꯍꯧꯗ꯭ꯔꯦ꯫
ꯍꯣꯏ ꯅꯐꯦ ꯁꯣꯝꯒꯤ ꯂꯩꯊꯣꯛꯑꯒ ꯂꯩꯍꯧꯔꯦꯕ ꯅꯠꯇ꯭ꯔꯥ
ꯑꯥ ꯑꯥ ꯂꯩꯊꯣꯛꯆꯍꯧꯔꯦ ꯍꯥꯏꯇꯥꯔꯦꯅꯦ꯫
ꯑꯩꯈꯣꯏꯒꯤ ꯏꯇꯥꯎꯁꯦ ꯑꯩꯈꯣꯏꯒꯤ ꯑꯦꯔꯣꯄ꯭ꯂꯦꯟꯗ ꯌꯥꯝ ꯉꯧꯔꯝꯗꯧ ꯃꯥꯜꯂꯤ ꯑꯩꯈꯣꯏꯒꯤ ꯑꯦꯔꯣꯄ꯭ꯂꯦꯟꯒ ꯄꯥꯏꯔꯛꯄꯗ ꯑꯩꯈꯣꯏꯒꯤ ꯃꯈꯥꯗꯒꯤ ꯑꯩꯈꯣꯏꯒꯤ ꯄꯕꯥꯥꯏꯕꯥꯏꯒ ꯇꯧꯕ ꯀꯥꯡꯕꯨꯗꯣ ꯑꯗꯨ ꯑꯣꯏꯗꯣꯏꯔꯥ ꯏꯇꯥꯎꯁꯦ꯫
ꯑ ꯑꯗꯨꯃꯛꯅꯦ ꯑꯩꯅ ꯑꯣꯏꯖꯔꯤꯕꯁꯦ ꯍꯥꯏꯗꯤ꯫ ꯑꯩꯈꯣꯏꯒꯤ ꯍꯦꯂꯤꯀꯣꯞꯇꯔꯒ ꯄꯥꯏꯔꯛꯄ ꯃꯇꯝꯗ ꯑꯩꯈꯣꯏꯒꯤ꯫ ꯇꯥꯟꯅꯔꯒ ꯃꯊꯛꯇꯒ ꯌꯦꯡꯈꯠꯂꯒ ꯇꯥꯟꯅꯖꯕ ꯀꯥꯡꯕꯨꯗꯣ꯫ ꯑꯗꯨꯃꯛꯅꯤ ꯑꯣꯏꯖꯔꯤꯕꯁꯦ ꯑꯗꯨꯗꯨꯅ ꯍꯥꯏꯗꯤ ꯈꯔ ꯄꯥꯝꯖꯩ ꯍꯥꯏꯇꯥꯔꯦꯅꯦ ꯑꯩꯈꯣꯏꯒꯤ ꯑꯦꯔꯣꯄ꯭ꯂꯦꯟꯒꯨꯝꯕ ꯑꯗꯒꯤ ꯄꯥꯕꯒꯤ ꯊꯕꯛꯁꯦ ꯍꯥꯏꯕꯗꯤ ꯁꯨꯄꯔꯃꯦꯟꯗꯧꯅ ꯑꯩꯁꯨ ꯍꯥꯏꯗꯤ ꯋꯥꯈꯜꯂꯣꯟꯁꯤꯗ ꯍꯥꯏꯗꯤ ꯉꯁꯥꯏꯒꯤ꯫ ꯇꯦꯂꯪꯒꯥꯗꯧꯅ ꯄꯥꯏꯕ ꯌꯥꯕꯅꯤꯅ꯫ ꯍꯛꯆꯥꯡꯁꯦ ꯑꯗꯨꯗꯨꯅ ꯏꯁꯥꯃꯛꯇ ꯑꯩꯈꯣꯏꯒꯤ ꯁꯨꯄꯔꯃꯦꯟꯒꯤ ꯋꯥꯈꯜꯂꯣꯟ ꯑꯃ ꯑꯩꯈꯣꯏꯩꯅ ꯈꯟꯖꯩꯌꯦꯅ ꯍꯥꯏꯇꯥꯔꯦꯅꯦ ꯏꯤꯌꯥꯡ ꯀꯪ ꯇꯥꯔꯒꯁꯨ꯫
ꯑꯗꯣ ꯑꯇꯣ ꯇꯥꯁꯦ ꯑꯩꯈꯣꯏꯒꯤ꯫ ꯃꯅꯤꯄꯨꯔꯤ ꯐꯤꯂꯝꯒꯨꯝꯕ ꯑꯩꯈꯣꯏꯒꯤ ꯏꯕꯣꯇ‌ꯣꯟ ꯑꯄꯥꯏꯕꯤꯒꯨꯝꯕꯒꯤ ꯐꯤꯂꯝꯗ ꯑꯩꯈꯣꯏꯒꯤ ꯏꯇꯥꯎꯁꯨ ꯑꯗꯨꯒꯨꯝꯕꯒꯤ ꯔꯣꯜ ꯑꯃ ꯂꯧꯕ ꯌꯥꯕꯒꯤ ꯋꯥꯈꯜꯂꯣꯟꯒꯗꯤ ꯂꯩꯕꯤꯕ꯭ꯔꯥ ꯅꯠꯇ꯭ꯔꯒ ꯑꯃ ꯃꯇꯨꯡ ꯇꯥꯔꯛꯄꯗ ꯑꯩꯈꯣꯏꯒꯤ ꯐꯤꯂꯝ ꯊꯣꯔꯛꯀꯗꯧꯔꯤꯕ ꯑꯩꯈꯣꯏꯒꯤ ꯑ‌ ꯏꯁꯄꯥꯏꯗ꯭ꯔꯃꯦꯟ ꯀꯥꯏꯅ ꯑꯩꯈꯣꯏꯒꯤ ꯂꯩꯔꯤꯁꯤꯗ ꯑꯩꯈꯣꯏ ꯏꯇꯥꯎꯁꯨ ꯀꯨꯝꯕꯤꯒꯦꯅ ꯈꯟꯕ꯭ꯔꯥ ꯀꯃꯥꯏ ꯇꯧꯏ
ꯑꯥ‌ ꯍꯧꯖꯤꯛꯃꯛꯀꯤ ꯑꯣꯏꯅꯗꯤ ꯍꯥꯏꯗꯤ ꯑ ꯑꯩ ꯏꯁꯥꯅꯕꯨꯗꯤ ꯀꯨꯝꯖꯅꯤꯡꯕ ꯑꯗꯨ ꯍꯥꯏꯗꯤ ꯗꯦꯔꯦꯛ ꯇ꯭ꯔ ꯄ꯭ꯔꯗ꯭ꯌꯨꯁ꯭ꯔꯒꯩꯅ ꯅꯦꯛꯄꯤꯔꯛꯇꯕꯅ ꯃꯔꯝ ꯑꯣꯏꯔꯒ ꯍꯥꯏꯗꯤ ꯈꯪꯕꯤꯗꯕ ꯍꯥꯏꯇꯥꯔꯦꯅꯦ ꯑꯩꯒꯤ ꯇꯦꯂꯦꯟꯁꯦ ꯑꯩꯒꯤ ꯇꯦꯂꯦꯟꯁꯦ ꯈꯪꯕꯤ ꯇꯕꯅ ꯃꯣꯏꯅ ꯏꯟꯚꯥꯏꯠ ꯇꯧꯔꯛꯇꯕꯅ ꯃꯔꯝ ꯑꯣꯏꯔꯒ ꯑꯩ ꯑꯗꯨꯃꯛ ꯇꯤ ꯐꯪꯖꯗ꯭ꯔꯤ ꯍꯥꯏꯇꯥꯔꯦꯅꯦ
ꯎꯝ ꯎꯝ
ꯑꯗꯨ ꯑ‌ ꯃꯇꯨꯡ ꯇꯥꯔꯛꯄꯗ ꯑꯩꯈꯣꯏꯒꯤ ꯑꯥ ꯇꯟꯖꯥ ꯐꯪꯖ ꯇꯥꯔꯒꯗꯤ ꯍꯨꯝꯒ‌ꯦꯅꯗꯤ ꯀꯟꯅ ꯈꯟꯖꯔꯤꯌꯦ ꯍꯧꯖꯤꯛꯁꯦ
ꯎꯝ ꯍꯣꯏ ꯍꯣꯏ ꯌꯥꯝ ꯐꯥꯎꯗꯤ ꯏꯇꯥꯎꯗꯤ ꯍꯣꯏ ꯏ꯭ꯀꯤꯜꯁꯨ ꯀꯩꯒꯤ ꯃꯝꯕꯃꯛꯁꯨ ꯅꯠꯇꯦ ꯉꯥꯟꯕꯃꯛꯁꯨ ꯅꯠꯇꯦ ꯑꯩꯈꯣꯏꯗꯤ ꯈꯣꯡꯕꯥꯟ ꯃꯆꯨ ꯑꯣꯏ ꯀꯔꯤ ꯑꯣꯏ ꯂꯩꯕꯅꯤꯅ ꯑꯩꯈꯣꯏꯒꯤ ꯍꯣꯏ ꯍꯣꯏ ꯁꯪꯕꯥꯟꯅꯕ ꯍꯥꯏꯇꯥꯔꯦꯅꯦ
ꯑ ꯑ
ꯐꯤꯂꯝ ꯀꯨꯝꯕꯗꯁꯨ ꯁꯣꯟꯊꯣꯛꯅ ꯄꯛꯆꯒꯅꯤ ꯍꯥꯏꯅ ꯍꯥꯏꯖꯅꯤꯡꯉꯤ ꯑꯩꯈꯣꯏꯒꯤ ꯃꯌꯥꯝꯒꯤ ꯃꯤꯠꯌꯦꯡꯈꯝ ꯑꯣꯏꯕꯗ‌ꯣ
ꯑꯥ ꯃꯥꯅꯤ ꯃꯥ